ꯑꯣ ꯅꯪ ꯉꯁꯥꯏ ꯀꯩꯗꯧꯔꯨꯔꯤꯕ
ꯑꯁ ꯆꯥꯛ ꯆꯥꯔꯨꯕꯅꯤꯅꯦ
ꯆꯥꯛ ꯇꫭꯛ ꯑꯥꯕꫭ ꯍꯥꯏꯁꯦ
ꯎꯝ
ꯑꯦꯁ ꯔꯨꯔꯥꯗꯣꯟꯗꯤ ꯌꯦꯟ ꯉꯧꯁꯦꯒ ꯍꯥꯏꯔꯛꯇ꯭ꯔꯣ ꯍꯥꯏꯔꯝꯕꯅꯤꯅꯦ ꯑꯩ ꯔꯣꯛꯇ ꯆꯠꯂꯦ ꯊꯕꯛ ꯑꯃ ꯁꯨꯃꯥꯏꯅ ꯇꯧꯔꯦꯅ ꯍꯥꯏꯈꯤꯕꯅꯦ
ꯑꯩ ꯑꯩꯒꯅꯦ ꯂꯩꯃꯤꯟꯅꯔꯝꯃꯤꯁꯦ ꯗꯥꯇꯣꯝꯃꯁꯨ ꯀꯩꯅꯣ ꯇꯧꯔꯦ ꯑꯗꯨꯗꯩ ꯑꯕꯨꯡꯒ ꯃꯥꯏꯀꯦꯜꯒꯖ ꯃꯣꯏ ꯁꯣꯔꯥꯠꯀꯤ ꯉꯥ ꯀꯟꯅ ꯁꯦꯝꯃꯤ ꯐꯔꯛ ꯇꯥꯗꯧ ꯃꯥꯜꯂꯦꯅ ꯍꯥꯏꯔꯛꯑꯦ ꯑꯗꯨꯗ ꯑꯩꯒꯅ ꯍꯌꯦꯡ ꯑꯣꯏꯅ ꯇꯧꯔꯁꯦ ꯐꯖꯅꯅ ꯍꯥꯏꯔꯛꯑꯕ
ꯑꯗꯨꯅꯤ ꯍꯥꯏꯗꯤ ꯃꯥꯁꯨ ꯈꯪꯒꯅ ꯍꯥꯏꯔꯛꯑꯗꯤ ꯑꯃꯨꯛ ꯈꯤꯇꯪ ꯁꯤꯟꯗꯣꯛ ꯁꯤꯖꯤꯟꯁꯨ ꯂꯩꯗꯅ
ꯎꯝ ꯗꯥ ꯇꯣꯝꯕꯅ ꯈꯨꯗꯛꯇ ꯍꯥꯏꯕꯅꯤꯗ ꯃꯥꯅꯗꯤ ꯍꯌꯦꯡ ꯇꯧꯕꯒꯤ ꯄ꯭ꯂꯥꯟꯗ ꯑꯗꯨꯝ ꯂꯩꯌꯦꯕ
ꯑꯁ ꯃꯥꯥꯏ ꯈꯨꯗꯛ ꯈꯨꯗꯛꯀꯤ ꯊꯕꯛꯇꯨ
ꯗꯥꯇꯣꯝꯕꯅ ꯉꯁꯤ ꯇꯧꯁꯜꯂꯁꯦꯅ ꯍꯥꯏꯔꯛꯄ
ꯋꯥꯩ ꯑꯅꯤꯡ ꯑꯅꯤꯡꯕꯇ ꯇꯧꯋꯦꯕ ꯍꯥꯏꯗꯤ ꯑꯥ ꯅꯣꯡ ꯋꯥꯠꯂꯤꯉꯩꯗ ꯈꯟꯅ ꯇꯥꯔꯒꯗꯤ ꯀꯩꯅꯣ ꯇꯧꯋꯤꯗꯅ ꯑꯩꯈꯣꯏ ꯁꯤꯟꯕꯥ ꯂꯥꯡꯕ ꯈꯣꯠꯄꯣ ꯇꯧꯔꯁꯨ ꯑꯦꯔꯦꯟꯖ ꯇꯧꯔꯁꯨ ꯅꯨꯡꯉꯥꯏꯗꯅ
ꯍꯌꯦꯡ ꯇꯧꯔꯁ
ꯇꯧꯗꯣꯏꯖꯠꯂꯣ ꯃꯣꯔꯅꯤꯡ ꯑꯗꯨ ꯅꯥꯏꯠꯇ ꯇꯝ ꯐꯔꯦꯅꯦ
ꯅꯥꯏꯠꯇ ꯇꯧꯁꯤꯔꯥ ꯈꯟꯅꯔꯁꯦ
ꯎꯝ
ꯅꯥꯏꯠꯇ ꯇꯧꯕ ꯑꯃ ꯐꯩꯗ ꯈꯔ ꯉꯟꯅꯀꯣ ꯏꯊꯦꯡ ꯊꯦꯡꯗꯕꯤ ꯄꯪꯊꯦꯡ ꯊꯦꯡꯗꯕꯤ
ꯃꯣꯏ ꯏꯪꯈꯣꯜꯗꯣꯝ ꯇꯧꯁꯜꯂꯨꯁꯦ ꯑꯃꯝꯇꯪ
ꯎꯝ ꯀꯅꯥꯕ
ꯃꯡ ꯈꯣꯡꯗꯣꯛ ꯇꯣꯝꯃꯒꯦ ꯅꯣꯏ ꯃꯅꯤꯡꯒꯤꯗꯣ
ꯃꯣꯏ
ꯃꯣꯏ
ꯆꯗꯤ ꯆꯟꯃꯅꯦꯍꯦ
ꯑꯦ ꯀꯔꯅꯥꯠ
ꯃꯐꯝꯗꯣ ꯌꯥꯏ ꯑꯗꯨꯁꯨ
ꯑ ꯃꯣꯏ
ꯉꯁꯤꯗꯤ ꯕꯣꯜ ꯏꯁꯄꯦꯟꯒ ꯐ꯭ꯔꯥꯟꯁꯀ ꯂꯩ ꯍꯥꯏꯅꯦ ꯀꯅꯥꯅ ꯇꯧꯗꯧ ꯃꯥꯒꯦ
ꯐ꯭ꯔꯥꯟꯁꯇ ꯇꯧꯔꯅꯤ
ꯑꯣ ꯍꯌꯦꯡꯗꯤ ꯑꯥꯔꯖꯦꯟꯇꯤꯅꯥꯅꯁꯦ ꯐ꯭ꯔꯦꯐꯤꯅ ꯀꯟꯕ ꯉꯝꯗꯧ ꯃꯥꯟꯗꯦ ꯍꯥꯏꯅꯔꯤꯅꯦ ꯆꯨꯝꯕ꯭ꯔꯣ
ꯑꯩ ꯑꯗꯨꯅꯦ ꯈꯜꯂꯤꯁꯦ ꯍꯥꯏꯗꯤ ꯌꯥꯝ ꯂꯤꯡꯕ ꯃꯤ ꯑꯃꯈꯛꯇ ꯇꯥꯔꯦꯕ ꯑꯦ ꯉꯝꯃꯔꯣꯏ
ꯉꯝꯃꯔꯣꯏ ꯉꯝꯃꯔꯣꯏ ꯍꯌꯦꯡꯗꯤ ꯎꯄꯥꯏ ꯂꯩꯇꯦ ꯃꯃꯥꯡꯗ ꯃꯣꯏ ꯑꯔꯥꯏꯕ ꯇꯤꯝ ꯑꯐ꯭ꯔꯤꯀꯥ ꯇꯤꯝ ꯈꯔꯒ ꯇꯥꯕꯅꯦꯕ ꯅꯠꯇ꯭ꯔꯣ
ꯃꯥꯅꯦ ꯀꯥꯏ ꯏꯖꯤꯞꯇꯥꯅ ꯅꯤꯛꯏꯗꯨꯗꯤ
ꯌꯥꯔꯣꯏꯃꯦ ꯇꯤꯟꯖꯥꯡ ꯆꯥꯔꯕ
ꯑꯩꯁꯦ ꯏꯔꯣꯝꯕ ꯆꯥꯏꯌꯦ ꯂꯐꯨ ꯏꯔꯣꯝꯕ ꯑꯗꯨꯗ ꯀꯩꯅꯣ ꯉꯥꯔꯧ ꯑꯃꯗꯤ ꯌꯥꯎꯍꯟꯅꯤꯡꯕ ꯑꯗꯨꯗ ꯏꯟꯁꯥꯡꯁꯦ ꯑꯩꯈꯣꯏ ꯂꯩꯀꯥꯏꯒꯤ ꯍꯣꯇꯦꯜ ꯐꯝꯕ ꯍꯦꯝꯆꯟꯗ꯭ꯔ ꯍꯣꯏꯗ ꯍꯪꯉꯨꯅꯦ ꯃꯣꯏꯗꯗꯤ ꯌꯦꯟꯅ ꯑꯇꯥꯎꯕꯈꯛ ꯂꯩ ꯑꯊꯣꯡꯕꯗꯤ ꯂꯩꯇ ꯇꯅ ꯍꯥꯏꯔꯦ ꯑꯗꯩ ꯃꯣꯏꯒꯤ ꯑꯣꯄꯣꯖꯤꯠ ꯇ ꯂꯩꯕ ꯁꯅꯥꯊꯣꯏ ꯀꯧꯕ ꯍꯣꯇꯦꯜꯗꯨꯗ ꯆꯪꯉꯨꯕꯅꯦ ꯉꯥꯅꯨ ꯊꯣꯡꯉꯝꯃꯦ ꯑꯩꯅ ꯆ ꯀ ꯆꯥꯅꯕꯅꯦꯅ ꯍꯥꯏ ꯑꯁ ꯃꯍꯤꯗꯤ ꯌꯥꯎꯗ꯭ꯔꯦꯅꯦꯅ ꯍꯥꯏꯔꯦ ꯍꯥꯏ ꯍ ꯃꯍꯤ ꯌꯥꯎꯗ꯭ꯔꯁꯨ ꯌꯥꯏ ꯃꯐꯣꯟ ꯈꯔ ꯀꯣꯠꯄꯤꯔꯛꯑꯣꯅ ꯍꯥꯏꯔꯦ
ꯎꯝ
ꯑꯁ ꯉꯁꯤꯗꯤ ꯃꯇꯨꯝ ꯇꯔꯥꯃꯨꯛꯀꯤ ꯆꯥꯡꯒ ꯇꯧꯔꯛꯏꯅꯦ꯫
ꯑꯦꯁ ꯃꯩ ꯀꯩꯅꯣ ꯇꯧꯗꯧꯕꯩꯔꯣ ꯑꯣ ꯑꯗꯨꯅꯤꯅꯦ
ꯌꯥꯝ ꯇꯧꯗꯦ ꯍꯥꯏꯕ ꯀꯝꯄ꯭ꯂꯦꯟ ꯈꯔ ꯃꯣꯏꯗ ꯂꯥꯛꯑ ꯃꯥꯜꯂꯦꯕ
ꯂꯥꯛꯀꯅꯤ ꯂꯥꯛꯀꯅꯤ ꯂꯥꯛꯄ ꯍꯥꯏꯁꯦ ꯃꯤ ꯆꯪꯕꯒꯤ ꯀꯁꯇꯃꯗꯣ ꯋꯥꯠꯂꯝꯒꯅꯤ ꯑꯗꯨꯅꯅꯦ
ꯃꯥꯅꯦ ꯃꯥꯅꯦ ꯑꯗꯣ ꯍꯧꯒꯠꯂꯛꯄꯒꯤꯗꯤ ꯈꯔ ꯈꯔ ꯑꯣꯐꯔ ꯇꯧꯊꯣꯛꯀꯗꯧꯅꯤꯗ ꯈꯔ ꯀꯨꯏꯁꯜꯂꯛꯑꯀꯥꯟꯗ ꯑꯁꯤ ꯃꯇꯥꯡꯁꯦ ꯆꯞ ꯆꯥꯔꯦ ꯈꯤꯇꯪ ꯀꯩꯅꯣ ꯌꯦꯡꯉ ꯄꯤꯕꯅ ꯍꯥꯏꯕ ꯇꯥꯏꯃꯤꯡꯗꯣ ꯊꯝꯒꯗꯧꯅꯦꯕ
ꯃꯥꯅꯦ
ꯀꯥꯏꯗꯦ ꯃꯣꯏꯗꯤ ꯍꯧꯒꯠꯂꯛꯄꯒ ꯍꯧꯒꯠꯂꯛꯄꯒ ꯃꯣꯏꯗꯤ ꯄꯨꯔꯥ ꯑꯈꯣꯏ ꯁꯤꯛꯁꯔꯒꯤ ꯈꯨꯇꯧ ꯇꯧꯁꯜꯂꯛꯑꯦ
ꯎꯝ ꯀꯩꯅꯣꯒꯤ ꯅꯪ ꯑꯗꯨꯗꯤ ꯅꯪ ꯎꯇꯤ ꯂꯩꯕ ꯇꯣꯛꯑꯦ ꯈꯦꯆꯤ ꯂꯩꯗ꯭ꯔꯦ꯫
ꯑꯁ ꯂꯩꯗꯦꯗ ꯀꯦꯆꯤꯗꯤ ꯅꯣꯡ ꯐꯥꯗꯣꯛ ꯂꯧꯕꯅꯤꯅ꯫ ꯅꯍꯥꯟ ꯅꯨꯃꯤꯠꯇꯣ ꯂꯧꯕ ꯅꯨꯃꯤꯠ ꯇꯥꯕ ꯍꯥꯏꯇꯥꯔꯦꯅꯦ ꯑꯩꯈꯣꯏ ꯃꯃꯥꯅ ꯑꯌꯨꯛꯇ ꯂꯧꯔꯝꯕ ꯍꯥꯏꯇꯥꯔꯦꯅꯦ꯫ ꯅꯨꯡꯇꯤꯒꯤ ꯂꯧꯕ ꯅꯠꯇꯦꯗ ꯃꯣꯏ ꯅꯨꯡꯊꯤꯟꯗ ꯈꯦꯆꯤ ꯆꯥꯕꯖꯥꯅꯤ ꯑꯗꯨꯗ ꯎꯇꯤꯗꯣ ꯈꯔ ꯌꯥꯝꯅ ꯍꯥꯞꯄꯤꯔꯛꯀꯦꯅ ꯍꯥꯞꯄꯤꯔꯛꯄ ꯑꯗꯨꯗ ꯑꯁ ꯁꯤꯗꯤ ꯍꯣꯔꯦꯟ ꯆꯥꯛ ꯀ ꯆꯥꯅꯕ ꯊꯝꯃꯒꯦꯅ ꯊꯝꯒꯤꯕ ꯍꯥꯏꯇꯥꯔꯦꯅꯦ꯫
ꯑ ꯃꯥꯏꯒꯤ ꯎꯇꯤꯖꯦ ꯉꯍꯋꯥꯏꯒ ꯃꯥꯟꯗ꯭ꯔꯦꯅꯦ ꯍꯥꯎꯇ꯭ꯔꯤꯅꯦꯕꯣ ꯄꯀꯧꯔꯥꯛꯇ꯭ꯔꯤ ꯃꯥ ꯃꯣꯏ
ꯎꯝ ꯎꯇꯤꯁꯦ ꯊꯥꯏꯅꯉꯥꯏ ꯎꯇꯤꯗꯣ ꯑꯣꯏꯗ꯭ꯔꯦ꯫
ꯑꯈꯣꯏꯅ ꯉꯍꯋꯥꯏ ꯗ꯭ꯌꯨꯇꯤ ꯇꯧꯔꯤꯀꯥꯟꯗ ꯅꯣꯡ ꯑꯍꯤꯡꯗ ꯆꯥꯒꯤ ꯑꯃ ꯌꯥꯎꯕꯅꯦꯕꯀꯣ ꯃꯥꯅ ꯀꯩꯅꯣ ꯇꯧꯔ ꯑꯥ ꯑꯗꯨ ꯈꯦꯆꯤꯔ ꯇꯧꯕꯗꯣ ꯑꯗꯨꯏꯗ ꯑꯍꯤꯡꯗ ꯄꯨꯊꯣꯛꯂꯛꯄꯗꯣ?
ꯃꯥꯅꯤ ꯃꯥꯅꯤ ꯈꯦꯆꯤ
ꯑꯣ ꯑꯗꯨꯗꯤ ꯍꯥꯎꯈꯤꯕꯅꯦꯕ
ꯎꯝ ꯔꯥꯏ ꯑꯆꯥꯔꯒꯗꯣ
ꯑꯣ ꯇꯧꯗꯤ ꯅꯍꯥꯟ ꯑꯃꯨꯛꯇꯪ ꯆꯥꯏꯅ ꯇꯧꯔꯀꯥꯟꯗꯗꯤ ꯄꯨꯔꯥ ꯐ꯭ꯂꯣꯛ ꯆꯠꯈ꯭ꯔꯦ ꯌꯥꯗ꯭ꯔꯦ
ꯎꯝ ꯃꯣꯏ ꯗꯥꯎ ꯌꯥꯗꯕꯖꯥꯠꯅꯤ꯫
ꯎꯝ
ꯅꯠꯇ꯭ꯔꯒ ꯃꯆꯜ ꯁꯨꯅ ꯇꯧꯗꯕ ꯍꯥꯏꯇꯥꯔꯦꯅꯦ ꯁꯝꯖꯟꯕ ꯍꯥꯏꯇꯥꯔꯦꯅꯦ ꯀꯣ꯫
ꯑꯩꯈꯣꯏꯗꯣ ꯈꯔꯥ ꯀꯩꯅꯣ ꯇꯧꯔꯛꯑꯦꯅ ꯍꯥꯏꯗꯤ ꯃꯃꯤꯡ ꯈꯔ ꯆꯠꯂꯦꯅꯀꯣ ꯀꯣꯝꯊꯣꯂꯛꯑꯦꯕ꯫ ꯆꯦꯛꯁꯤꯟꯅ ꯊꯣꯡꯗ꯭ꯔꯦꯕ ꯎꯝ꯫
ꯑꯗꯨ ꯐꯠꯇꯦꯅꯦ ꯑꯗꯨ ꯃꯣꯏꯒꯤ ꯍꯥꯎꯅ ꯑꯗꯨꯝ ꯊꯣꯡꯕꯤꯗꯣ ꯇꯧꯒꯗꯕꯅꯤꯅꯦ ꯍꯩꯇꯕꯗꯤ ꯅꯠꯇꯦ ꯍꯩꯔꯤꯅꯤ꯫ ꯑ ꯃꯣꯏꯁꯦ ꯈꯔ ꯀꯣꯝꯊꯣꯛꯄ ꯍꯥꯏꯇꯥꯔꯦꯅꯦꯀꯣ
ꯎꯝ
ꯑꯗꯩ ꯃꯣꯏ ꯏꯃꯨꯡꯒꯤ ꯈꯦꯆꯤ ꯂꯩꯕꯦꯛ ꯑꯩ ꯇꯥꯏꯃꯤꯡ ꯑꯃ ꯍꯥꯏꯔꯛꯀꯦ ꯌꯥꯝ ꯇꯧꯒꯗꯕ ꯇꯥꯏꯃꯤꯡ ꯑꯃ
ꯎꯝ
ꯄꯨꯡ ꯇꯔꯨꯛ ꯃꯈꯥꯏ ꯅꯨꯃꯤꯠ ꯇꯥꯔꯝꯗꯥꯏ ꯁ꯭ꯋꯥꯏ ꯂꯩꯑꯣꯕꯀꯣ ꯑꯗꯨꯗꯤ ꯑꯁ ꯑꯔꯩ ꯑꯔꯩꯕ ꯑꯗꯨꯝ ꯀꯣꯠꯂ - ꯀꯣꯠꯂ ꯍꯥꯞꯆꯤꯜꯂꯛꯑꯗꯕꯅꯤ꯫
ꯑꯣ ꯅꯪ ꯂꯧꯕ ꯌꯥꯎꯔꯕ ꯑꯗꯨꯋꯥꯏ ꯏꯃꯨꯡꯗ?
ꯑꯩ ꯈꯪꯗ꯭ꯔꯦ
ꯀꯅꯥꯒꯤꯗ ꯂꯧꯔꯒ
ꯍꯦ ꯔꯣꯖꯤꯠ ꯂꯨꯍꯣꯡꯕꯩꯗꯣ
ꯑꯥ
ꯑꯗꯨꯏꯗꯨꯗ ꯈꯨꯌꯥꯝꯊꯤ ꯄꯤꯔꯛꯑꯦꯅꯦ ꯄꯀꯧꯔꯥ ꯎꯇꯤꯒ ꯇꯧꯔꯒ ꯑꯗꯨꯒꯗꯤ ꯀꯌꯥ ꯄꯤꯔꯝꯃꯨꯒꯦ ꯍꯥꯏꫪꯦ ꯑꯁ ꯁꯦꯜ ꯂꯨꯄꯥ ꯇꯔꯥꯔ ꯀꯨꯜꯂ ꯈꯛꯇ ꯄꯤꯔꯝꯃꯣꯌꯦ ꯑꯗꯨꯒ ꯉꯥꯟ ꯂꯩꯕꯗꯨ ꯃꯌꯣꯝꯗ ꯂꯨꯄꯥ ꯌꯥꯡꯈꯩ ꯌꯥꯡꯈꯩꯩꯅ ꯇꯧꯔꯅ ꯈꯥꯕꯩ ꯑꯍꯨꯝ ꯑꯍꯨꯝꯗ ꯂꯨꯄꯥ ꯌꯥꯡꯈꯩ ꯂꯧꯔꯝꯅꯤꯅ ꯅꯣꯡꯃꯥꯏꯗꯣ
ꯀꯗ
ꯑꯩꯈꯣꯏꯅ ꯀꯩꯅꯣ ꯇꯧꯕꯗꯣ ꯊꯣꯡꯗꯥꯕꯤꯗ ꯊꯛꯄ ꯅꯨꯃꯤꯠꯀꯤꯗꯣ
ꯑꯥ
ꯑꯗꯨꯏꯅ ꯃꯥ ꯇꯦꯛꯇ ꯇꯥꯡꯂꯅ ꯍꯧꯔ
ꯑꯗꯨ ꯅꯨꯃꯤꯠꯀꯤꯗꯨꯗ ꯑꯗꯣ ꯍꯣꯔꯦꯟꯖꯨ ꯕꯣꯜ ꯌꯦꯡꯒꯗ꯭ꯔꯣ ꯀꯃꯥꯏꯅ ꯇꯧꯕꯅꯣ
ꯍꯣꯏ ꯕꯣꯟ ꯌꯦꯡꯒꯅꯤ ꯃꯩ ꯑꯦ ꯌꯦꯡꯗꯣ ꯉꯥꯏꯗꯧꯔꯤꯕꯅꯦ ꯍꯧꯖꯤꯛ ꯇꯨꯝꯗꯕꯤ
ꯍꯣꯔꯦꯟꯅꯦ ꯅꯨꯡꯉꯥꯏꯗꯣꯏꯅꯦ ꯏꯁꯄꯦꯟꯒ ꯐ꯭ꯔꯥꯟꯁꯀꯅꯤ ꯑꯦꯝ ꯕꯥꯄꯦꯅ ꯍꯦꯇ꯭ꯔꯤꯛ ꯆꯥꯟꯗꯧ ꯃꯥꯜꯂꯦ ꯍꯥꯏꯅꯔꯤꯅꯦ
ꯌꯦꯡꯉꯍꯟꯈ꯭ꯔꯣꯗꯅ
ꯌꯦꯡꯗꯣꯅꯤ ꯑꯩ ꯒ ꯏꯕꯥꯅꯤ ꯉꯁꯤꯗꯤ ꯏꯁꯇꯨꯗꯤꯑꯣꯗ ꯌꯦꯡꯁꯦꯅ ꯍꯥꯏꯅꯩꯅꯦ ꯅꯣꯏ ꯏꯁꯇꯨꯗꯤꯑꯣꯒꯤ ꯋꯦꯕꯁꯥꯏꯠꯇꯨꯗ ꯑꯩꯒꯤ ꯖꯤ ꯐꯥꯏꯚꯀꯤ ꯑꯦꯀꯥꯎꯟ ꯍꯥꯞꯄꯅꯦ ꯃꯥꯡꯗꯕꯅꯦꯕ
ꯑꯣ
ꯑꯗꯨꯗ ꯑꯗꯨꯝ ꯌꯦꯡꯉꯒꯦ ꯍꯩꯆ ꯗꯤꯗ ꯋꯦꯕꯁꯥꯏꯠ ꯀꯩꯀꯥ ꯆꯪꯕꯨꯗꯣ ꯃꯔꯣꯟꯗꯣ ꯑ ꯈꯪꯗꯕ ꯂꯣꯟ ꯌꯥꯝ ꯂꯣꯜꯂꯤꯅꯦ ꯋꯦꯕꯁꯥꯏꯠ ꯀꯩꯀꯥꯗꯗꯤ ꯏꯪꯂꯤꯁ ꯂꯣꯟꯗꯦꯕ
ꯊꯥꯏꯂꯦꯟꯂ ꯀꯩꯅꯣ ꯄꯪ ꯂꯣꯜꯗ ꯂꯣꯜꯂꯤꯅꯦ ꯃꯗꯣ
ꯍꯣꯏ ꯍꯣꯏ ꯍꯣꯏ ꯑꯔꯥꯕꯤꯛꯀ ꯂꯣꯟꯖꯜꯂꯛꯄꯤꯀꯣ
ꯑꯣ
ꯃꯣꯏꯅ ꯉꯥꯡꯕꯁꯦ ꯆꯨꯝꯅ ꯕꯣꯜ ꯄꯥꯁꯀ ꯄꯤꯕꯁꯦ ꯒꯣꯜ ꯆꯟꯕꯒꯤ ꯈꯨꯠꯂꯥꯎꯅꯤ ꯑ ꯇꯧꯔꯒ ꯌꯥꯝ ꯅꯨꯡꯉꯥꯏ ꯍꯥꯏꯕꯗꯣ ꯏꯪꯂꯤꯁꯇꯤ ꯑꯗꯨꯝ ꯑꯗꯨꯃꯥꯏꯅ ꯇꯧꯕꯗꯣ ꯂꯥꯎꯗꯦ ꯒꯣꯜ ꯆꯠꯂꯝꯗꯥꯏ ꯑꯣꯔ ꯁꯨꯇꯤꯡꯒꯨꯝꯕ ꯇꯧꯔꯛꯄ ꯇꯥꯏꯃꯤꯡ ꯑꯗꯥꯏ ꯈꯛꯅꯦꯕ ꯃꯣꯏꯗꯤ ꯄꯥꯁ ꯐꯤꯜ ꯃꯌꯥꯏꯗ ꯄꯥꯁ ꯄꯤꯅꯕ ꯐꯕꯨ ꯂꯥꯎꯈꯠꯂꯛꯑꯦ ꯍꯥꯏꯕ ꯁꯣꯝꯗ ꯏꯁꯤꯡ ꯊꯛꯄ ꯉꯥꯛꯇꯪ ꯆꯠꯂꯨꯖꯤꯗ ꯂꯥꯎ ꯂꯥꯎꯈꯠꯂꯛꯄꯗꯨꯗ ꯒꯣꯜ ꯆꯜꯂꯝꯃꯅꯤꯅ ꯆꯦꯟꯁꯤꯜꯂꯛꯑꯀꯥꯟꯗ ꯃꯌꯥꯏꯗ ꯄꯥꯁ ꯄꯤꯅꯕꯩ ꯑꯣꯏ ꯂꯩꯔꯝꯃꯦ ꯃꯣꯏꯖꯨ ꯕꯤꯠ ꯍꯥꯞꯄ ꯖꯥꯠꯅꯤꯗ ꯅꯨꯡꯉꯥꯏꯕꯗꯣ ꯀꯣꯃꯦꯟꯇꯔꯤꯒ ꯑꯣꯏ ꯑꯗꯨꯗ ꯋꯥꯔꯜ ꯀꯞꯀꯤ
ꯅꯨꯡꯁꯇꯣꯏꯁꯨ ꯉꯁꯤ ꯑꯌꯨꯛ ꯆꯠꯈ꯭ꯔꯦ
ꯆꯠꯈ꯭ꯔꯦ ꯆꯠꯈ꯭ꯔꯦ ꯃꯥ ꯗꯦꯠ ꯑꯥꯏꯇꯤꯟꯗ ꯂꯥꯛꯀꯅꯤ ꯍꯥꯏꯔꯛꯄꯅꯦ
ꯗꯦꯠ ꯑꯥꯏꯠꯇꯤꯟꯗ ꯍꯥꯏꯔꯝꯕꯅꯤꯅꯦ
ꯌꯨꯝꯗ ꯃꯇꯝ ꯈꯔ ꯂꯩꯒꯅꯤꯌꯦ ꯃꯥ
ꯑꯣ
ꯂꯧ ꯀꯩꯀꯥꯒꯤ ꯊꯕꯛ ꯀꯩꯀꯥ ꯀꯣ ꯃꯌꯨꯝꯗ ꯃꯥꯅ ꯃꯣꯏ ꯐꯥꯗꯔꯁꯨ ꯀꯩꯅꯣ ꯇꯧꯋꯤꯗꯅ ꯊꯕꯛꯀꯤ ꯑꯥꯗ ꯁ꯭ꯀꯨꯜꯗ ꯂꯩꯗꯅ ꯑꯗꯨꯅ ꯑꯗꯨꯝ ꯃꯥꯁꯨ ꯃꯣꯏ ꯄꯨꯄꯨꯒꯤ ꯃꯇꯦꯡ ꯄꯥꯡꯕꯒꯤꯀꯣ ꯌꯨꯝꯗ ꯃꯇꯝ ꯈꯔ ꯂꯩꯅꯤ ꯍꯥꯏꯅꯤ ꯉꯥꯏꯔꯦ ꯉꯥꯏꯔꯦ ꯃꯅꯥꯎ ꯄꯥꯁꯨ ꯆꯠꯈ꯭ꯔꯦꯗꯅ ꯃꯥ ꯃꯥꯁꯇꯔ ꯇꯝꯕꯁꯨ ꯂꯣꯏꯔꯦ ꯑꯥꯗ ꯃꯥ ꯂꯩꯁꯦ ꯑꯦꯛꯖꯥꯝ ꯊꯥꯕꯒꯨꯝꯕ ꯑꯗꯨꯗꯒꯤ ꯃꯈꯥ ꯇꯝꯊꯕꯒꯨꯝꯕ ꯑꯗꯨꯗꯒꯤ ꯍꯣꯏ ꯑꯗꯨꯒꯤꯅꯦ ꯍꯥꯏꯇꯥꯔꯦ ꯑꯗꯣ ꯃꯈꯥ ꯇꯟꯊꯕꯒꯤ ꯀꯩꯅꯣ ꯂꯥꯛꯇ꯭ꯔꯤꯅ ꯍꯥꯏꯌꯦꯕ ꯃꯣꯏ ꯕꯦꯠ ꯇꯝꯅꯤꯅ ꯇꯧꯔꯝꯕꯗꯨꯁꯨ ꯄꯣꯁꯄꯣꯟ ꯇꯧ